ꯏꯁꯤꯡ ꯎꯅꯕꯤꯔꯕ꯭ꯔꯣ ꯀꯃꯥꯏꯅ ꯇꯧꯔꯒꯦ꯫
ꯆꯥꯛ ꯏꯁꯤꯡꯗꯤ ꯎꯅꯔꯦ ꯏꯌꯥꯝꯕꯗꯤ ꯎꯅꯕꯤꯔꯕꯣ꯫
ꯑꯩꯁꯨ ꯎꯅꯕꯗ ꯉꯥꯏꯔꯤ ꯆꯥꯕꯗ ꯉꯥꯏꯔꯤ ꯀꯥꯡꯍꯧ ꯑꯣꯏꯅ ꯇꯧꯁꯤꯜꯂꯦ꯫ ꯉꯥꯁꯤꯗꯤ ꯍꯣꯏ ꯍꯥꯎꯕꯅꯦ ꯍꯥꯏꯗꯣꯏꯔꯥ ꯍꯥꯎꯇꯕꯅꯦ ꯍꯥꯏꯗꯣꯏꯔꯥ꯫ ꯈꯪꯗꯦꯇꯧꯏꯁꯦ ꯍꯧꯖꯤꯛꯀꯥꯟꯁꯦ꯫
ꯍꯧꯖꯤꯛꯀꯥꯟꯁꯦ ꯀꯩ ꯀꯩꯀꯩ ꯍꯣꯠꯅꯔꯤꯒꯦ꯫
ꯍꯣꯠꯅꯕꯁꯦ ꯀꯩꯁꯨ꯫ ꯁꯨ ꯊꯣꯏꯗꯣꯛꯄꯗꯤ ꯍꯣꯠꯅꯗ꯭ꯔꯤ ꯑꯗꯨꯝ ꯊꯕꯛ ꯃꯆꯥ ꯃꯆꯥ ꯊꯥꯔꯒ꯫ ꯑꯗꯨꯝ ꯌꯦꯡꯉꯤ ꯍꯥꯏꯇꯥꯔꯦ ꯆꯍꯤ ꯌꯦꯡꯕ ꯌꯥꯕꯅꯤꯅ ꯎꯝ꯫ ꯑꯗꯣ ꯍꯧꯖꯤꯛꯀꯥꯟꯁꯤꯕꯨ ꯒ꯭ꯌꯥꯁ ꯅꯣꯡꯁꯤ ꯀꯃꯥꯏꯅ ꯇꯧꯔꯤꯒꯦ꯫ ꯒ꯭ꯌꯥꯁꯁꯤꯁꯨ ꯇꯥꯡꯂꯦ ꯍꯥꯏꯔꯤꯅꯦ ꯂꯥꯟ ꯏꯟꯗꯤꯌꯥꯁꯦ ꯂꯥꯟ ꯁꯣꯛꯅꯅ꯫
ꯂꯩꯇ ꯂꯥꯏꯔ ꯑꯩꯈꯣꯏꯗꯤ ꯒ꯭ꯌꯥꯁ ꯅꯨꯡꯁꯦ ꯃꯝꯃꯤꯅꯦ ꯒꯌꯥꯁ ꯈꯟꯕꯗ꯫
ꯎꯝ꯫
ꯁꯤꯡ ꯐꯪꯉꯦ ꯍꯧꯖꯤꯛ ꯄꯥꯛ꯫ ꯇꯥꯡꯉꯦ ꯑꯃꯔꯣꯝꯗ ꯐꯪꯅꯗ꯭ꯔꯕꯅꯤꯅ꯫
ꯎꯝ꯫
ꯑꯗꯩ ꯒꯤꯒꯌꯥꯁ ꯒꯤꯒꯌꯥꯁ ꯑꯗꯨꯗꯤ ꯔꯦꯟꯇ ꯂꯩꯕ꯫ ꯍꯥꯏ ꯒ꯭ꯌꯥꯁꯇ ꯊꯣꯡꯗ ꯌꯥꯗꯦ ꯍꯧꯖꯤꯛ꯫
ꯎꯝ꯫
ꯍꯥꯏꯗꯤ ꯁꯤꯡ ꯊꯣꯡꯅꯗꯦꯕ ꯔꯦꯟꯇꯗꯤ꯫
ꯃꯥꯅꯦ꯫
ꯑꯗꯨꯗꯨꯅ ꯊꯕꯛ ꯁꯨꯐꯝ ꯅꯣꯝꯐꯝꯁꯨ ꯂꯩꯇꯕ ꯒ꯭ꯌꯥꯁ ꯅꯨꯡꯁꯨ ꯇꯥꯡꯈꯠꯂꯛꯄ꯫
ꯎꯝ꯫
ꯑꯩ ꯅꯣꯡꯃꯗ ꯆꯔꯥ ꯑꯃꯗꯩ ꯍꯦꯟ ꯆꯥꯗ꯭ꯔꯦ ꯊꯥꯡꯉꯩ ꯁꯦꯡꯅ ꯍꯥꯏꯔꯕꯗ꯫
ꯎꯝ
ꯑꯗꯨ ꯒ꯭ꯌꯥꯁꯁꯤ ꯂꯣꯏꯒꯤꯗ꯭ꯔꯅ
ꯗꯣꯏ ꯎꯝ ꯑꯌꯨꯛ ꯊꯣꯡꯈꯤꯕꯗꯨꯅ ꯅꯨꯡꯗꯥꯡꯖꯨ ꯌꯥꯎꯅ ꯄꯨꯂꯞ ꯊꯣꯡꯒꯦ ꯎꯝ
ꯑꯗꯨꯅꯦꯕ ꯇꯧꯔꯤꯁꯦ
ꯈꯪꯗꯦꯅꯦ ꯏꯟꯗꯤꯌꯥꯁꯤꯅ ꯇꯧꯏꯖꯤꯅ ꯂꯥꯟ ꯁꯣꯛꯅꯕꯅ
ꯋꯥꯔꯦ ꯍꯥꯏꯇꯥꯔꯦ ꯍꯧꯖꯤꯛꯀꯥꯟ
ꯃꯤ ꯃꯤꯒꯤ ꯑꯇꯣꯞꯄ ꯀꯟꯇ꯭ꯔꯤ ꯂꯥꯟ ꯁꯣꯛꯅꯕꯗ ꯏꯟꯗꯤꯌꯥꯗꯨ ꯑꯣꯏꯅ ꯋꯥꯏꯌꯦ ꯃꯔꯝꯗꯤ ꯏꯟꯗꯤꯌꯥꯅ ꯑꯇꯣꯞꯄ ꯀꯟꯇ꯭ꯔꯤꯗꯩ ꯗꯤꯐꯦꯟ ꯇꯧꯔꯒ ꯍꯤꯡꯕꯅ ꯃꯔꯝ ꯑꯣꯏꯔꯒ ꯀꯥꯟꯗ‌ ꯔꯤꯁꯣꯔꯁꯉꯩꯖꯦ ꯏꯟꯗꯤꯌꯥꯒꯤ ꯇꯣꯉꯥꯟꯕ ꯔꯤꯁꯣꯔꯁ ꯑꯃ ꯄꯨꯊꯣꯛꯅꯕ ꯊꯤꯗꯅ ꯈꯣꯠꯇꯅ ꯇꯧꯔꯀꯥꯟꯗ ꯊꯥꯎ ꯁꯨꯡꯕꯝ ꯃꯌꯥꯝꯖꯨ ꯂꯩ ꯂꯩꯔꯤ ꯄꯣꯠꯅꯤ ꯊꯤꯕꯗ ꯏꯟꯗꯤꯌꯥꯒꯤ ꯃꯌꯥꯝꯁꯦ ꯊꯤꯕꯤꯗꯦ ꯑꯗꯨ ꯃꯤꯉꯣꯟꯗꯒꯤ ꯄꯨꯠꯂꯩꯔ ꯁꯤꯖꯤꯟꯅꯔꯕꯅꯤꯅ ꯂꯥꯟ ꯇꯧꯔꯀꯥꯟꯗꯗꯤ ꯏꯟꯗꯤꯌꯥꯗ ꯑꯣꯏꯅ ꯂꯣꯏ ꯋꯥꯔꯦ ꯏꯟꯗꯤꯌꯥꯒ ꯂꯥꯟ ꯁꯣꯛꯅꯕꯒ ꯆꯞ ꯃꯥꯟꯅꯔꯦꯅ ꯇꯧꯔꯤꯁꯦ
ꯂꯥꯟ ꯁꯣꯛ ꯑꯁ ꯈꯪꯗꯦꯗ ꯏꯟꯗꯤꯌꯥꯅ ꯇꯧꯔꯤꯖꯦ
ꯎꯝ
ꯃꯣꯏꯅ ꯑꯣꯏꯅ ꯂꯨꯠ ꯇꯧꯕꯒꯤ ꯃꯑꯣꯡꯗ ꯇꯧꯔꯦꯗ ꯄ꯭ꯔꯖꯥ ꯃꯌꯥꯝꯗꯒꯤ
ꯑꯗꯩꯗꯤ ꯄꯦꯇ꯭ꯔꯣꯜꯒꯤ ꯃꯃꯜ ꯐꯪꯉꯦ ꯑꯥ ꯌꯧꯂꯩ ꯗꯤꯖꯜꯒꯤ ꯃꯃꯜ ꯐꯪꯉꯦ ꯑꯥ ꯌꯧꯔꯦ ꯑꯗꯩꯗꯤ ꯑ ꯀꯩꯅꯣꯒꯤ ꯑ ꯄꯣꯂꯤꯇꯤꯁꯤꯌꯥꯟꯁꯤꯡꯁꯤꯅ ꯃꯔꯣꯟ ꯑꯃ ꯁꯤꯟꯁꯤꯌꯔ ꯑꯣꯏꯅ ꯊꯕꯛ ꯇꯧꯗꯝꯅꯤꯅ ꯃꯥꯒꯤ ꯃꯥꯒꯤ ꯊꯣꯛꯄ ꯃꯥꯒꯤ ꯎꯝ ꯅ ꯀꯥꯟꯅꯅꯕ ꯑꯣꯏꯅ ꯊꯕꯛꯛ ꯇꯧ ꯂꯩꯔꯦ ꯑꯗꯨꯏꯅꯤ
ꯑꯩꯒꯤ ꯃꯣꯠꯇꯗꯤ ꯃꯤꯒꯤ ꯂꯩꯕꯥꯛꯇ ꯂꯥꯟ ꯇꯧꯔꯒ ꯄꯣꯠ ꯆꯩ ꯃꯃꯜ ꯍꯦꯟꯀꯠꯂꯤꯉꯩ ꯍꯦꯛꯇꯜ ꯑꯩꯖꯦ ꯍꯦꯟꯀꯠꯅꯤꯡꯉꯥꯏ ꯑꯣꯏꯗꯦꯅ ꯈꯜꯂꯦ ꯍꯥꯏꯗꯤ ꯃꯤꯒꯤ ꯂꯥꯟ ꯇꯧꯔꯤꯕꯅꯤ
ꯎꯝ
ꯄꯩꯁꯥ ꯅꯨꯡꯁꯥ ꯑꯗꯩ ꯔꯤꯁꯣꯔꯁ ꯗꯔꯀꯥꯔ ꯑꯣꯏꯔꯤꯕꯅꯦꯕ ꯂꯥꯟꯗꯧꯕ ꯍꯥꯏꯖꯦ ꯄꯩꯁꯥ ꯗꯔꯀꯥꯔ ꯑꯣꯏꯔꯤꯅꯦꯕ ꯁꯦ ꯃꯣꯏꯒꯤ ꯄ꯭ꯔꯗꯛꯇꯣ ꯄꯨꯊꯣꯛꯇ꯭ꯔꯗꯤ ꯃꯣꯏ ꯄꯩꯁꯥ ꯀꯩꯅꯣ ꯇꯧ ꯋꯥꯗꯣꯏꯅꯦꯕ ꯑꯃꯔꯣꯝꯗ ꯄꯋꯔ ꯍꯟꯗꯔꯛꯀꯗꯣꯏꯅꯦꯕ ꯑꯗꯨꯗꯨꯅ ꯁꯨꯝꯕ ꯁꯨꯝꯕꯩ ꯄꯣꯠꯁꯤꯗꯤ ꯀꯥ ꯍꯦꯟꯅ ꯌꯥꯝꯅ ꯄ꯭ꯔꯣꯕ꯭ꯂꯦꯝ ꯂꯩꯔꯝꯗꯧꯗꯤ ꯃꯥꯟꯗꯦ ꯃꯣꯏꯅ ꯆꯥꯟꯁ ꯂꯧꯔꯒ ꯇꯥꯡꯅ ꯌꯣꯟꯕꯒꯨꯝꯕ ꯃꯣꯏ ꯇꯧꯔꯝꯗꯣꯏꯁꯦ
ꯎꯝ ꯍꯣꯏ ꯑꯗꯣꯝꯗꯣ ꯈꯟꯅꯕꯁꯨ ꯌꯥꯏ ꯑꯗꯨ ꯏꯅꯥꯎꯒꯤ ꯃꯣꯠ ꯗꯨꯖꯨ ꯑꯗꯣ ꯑꯃꯔꯣꯝꯗꯖꯨ ꯑꯃꯨꯛ ꯎꯝ ꯑꯃꯔꯣꯝꯗꯖꯨ
ꯇꯥꯛꯅꯤꯡꯉꯥꯏ ꯃꯔꯝ ꯑꯣꯏꯗꯦꯕ
ꯎꯝ
ꯍꯥꯏꯗꯤ ꯑꯗꯨꯝ ꯃꯣꯏꯅ ꯊꯣꯛꯄ ꯍꯥꯏꯗꯤ ꯃꯣꯏꯅ ꯒꯃꯦꯟ ꯄꯥꯏꯅ ꯃꯣꯏꯊꯣꯛ ꯄꯣꯠ ꯇꯧꯔꯒ ꯄ꯭ꯔꯖꯥ ꯃꯌꯥꯝꯁꯦ ꯍꯣꯡꯅ ꯑꯗꯨꯝ ꯐꯪꯍꯟꯕꯒꯤ ꯋꯥꯈꯜꯂꯣꯟ ꯑꯝꯗ ꯂꯩꯒꯗꯧꯅꯦꯕ ꯑꯈꯣꯏ ꯈꯨꯗꯣꯡ ꯆꯥꯗ꯭ꯔꯒꯁꯨ ꯄ꯭ꯔꯖꯥ ꯗꯤ ꯋꯥꯍꯟꯕ ꯌꯥꯗꯦ ꯍꯥꯏꯕ ꯃꯥꯏꯟꯁꯦꯠꯇꯨ ꯂꯩꯒꯗꯧꯅꯦꯕ ꯑꯗꯨꯗꯤ ꯅꯠꯇꯦ ꯄꯩꯁꯥ ꯇꯟꯖꯥ ꯆꯥꯔꯤꯉꯩ ꯃꯇꯥꯡ ꯆꯥꯔꯤꯉꯩ ꯍꯦꯟꯀꯠꯂꯧꯔꯁꯤ ꯂꯨꯄꯥ ꯑꯃꯇꯪ ꯑꯅꯤꯇꯪ ꯍꯦꯟꯀꯠ ꯍꯦꯟꯒꯠꯄꯗ ꯂꯨꯄꯥ ꯀꯌꯥꯅꯣ ꯑꯩꯈꯣꯏꯗ ꯀꯅꯗꯣꯏꯖꯦ ꯍꯥꯏꯕ ꯀꯣꯛ ꯂꯣꯝꯗ ꯑꯣꯏꯅ ꯍꯣꯠꯈꯔꯦꯕ ꯑꯪꯀꯁꯦ
ꯎꯝ ꯃꯥꯅꯤ ꯃꯥꯅꯤ ꯑꯗꯨꯅꯤ ꯇꯧꯔꯤꯁꯦ ꯑꯈꯣꯏ ꯑꯩꯅꯥ ꯑꯗꯣ ꯑꯃꯔꯣꯝꯗꯖꯨ ꯑꯃꯨꯛ ꯈꯣꯏꯒꯤ ꯂꯩꯔꯤꯁꯤꯗ ꯃꯤꯉꯣꯟꯗꯒꯤ ꯗꯤꯄꯦꯟ ꯇꯧꯔꯥ ꯍꯤꯡꯕꯅꯤꯅ ꯃꯤꯗꯣ ꯂꯥꯟ ꯁꯣꯛꯅꯔꯕꯅꯤꯅ ꯄꯣꯠꯁꯦ ꯑꯩꯈꯣꯏꯒꯤ ꯏꯁꯇ꯭ꯔꯦꯠ ꯑꯣꯐ ꯍꯣꯔꯃꯨꯖꯨ ꯊꯤꯡꯖꯤꯜꯂꯦ ꯑꯗꯩꯗꯤ ꯂꯥꯎ ꯇ ꯊꯥꯎ ꯂꯧꯔꯝꯕ ꯃꯌꯥꯝ ꯖꯣꯔꯗꯥꯟꯗꯩꯗꯤ ꯏꯔꯥꯛꯇꯩ ꯊꯥꯎ ꯂꯧꯔꯝꯕ ꯃꯌꯥꯝꯗꯨ ꯂꯥꯟ ꯁꯣꯛꯅꯔꯦ ꯏꯔꯥꯟꯒ ꯌꯨ ꯑꯦꯁ ꯁꯦꯡꯅꯔꯕꯅꯤꯅ꯫ ꯑꯗꯩ ꯊꯤꯡꯈ꯭ꯔꯕꯅꯤꯅ ꯏꯟꯗꯤꯌꯥꯗꯩ ꯑꯗꯨꯗꯩ ꯂꯥꯛꯑꯝꯕ ꯊꯥꯎ ꯃꯌꯥꯝꯗꯨ ꯂꯥꯛꯇ꯭ꯔꯦ꯫ ꯑꯗꯨꯗ ꯆꯥꯂꯥꯏꯔꯝꯕꯗꯨ ꯏꯟꯗꯤꯌꯥꯗ ꯑꯗꯨ ꯂꯥꯛꯇ꯭ꯔꯕꯅꯤꯅ ꯑꯗꯨꯒꯤ ꯇꯥꯡꯉꯛꯄ ꯐꯪꯉꯛꯇꯕ ꯑꯗꯨꯅ ꯃꯔꯝ ꯑꯣꯏꯔꯀꯥꯟꯗ ꯊꯥꯎꯗꯨꯣ ꯂꯤꯛꯅ ꯁꯤꯖꯤꯟꯅꯅꯕꯅ ꯒꯕꯔꯃꯦꯟꯅ ꯄꯩꯁꯥ ꯍꯦꯟꯒꯠꯂꯛꯏꯅꯦꯕꯗꯣ ꯑꯗꯣ ꯁꯤꯅꯦꯕ ꯁꯣꯏꯔꯤꯁꯤ ꯄꯣꯂꯤꯁꯤ ꯁꯣꯏꯕ ꯍꯥꯏꯁꯦ ꯑꯗꯣ ꯃꯣꯏꯅ ꯌꯥꯔꯤꯉꯩ ꯗꯤꯄꯦꯟ ꯇꯧꯗꯅꯕ꯫ ꯍꯣꯠꯅꯒꯗꯅꯦ
ꯎꯝ
ꯂꯥꯏꯔꯕ ꯑꯈꯣꯏꯗꯤ ꯋꯥꯏ ꯍꯧꯖꯤꯛ ꯊꯕꯛ ꯇꯧꯕ ꯀꯥꯡꯕꯨꯅ ꯌꯥꯝ ꯅꯨꯡꯉꯥꯏꯈꯤ ꯃꯤ
ꯅꯨꯡꯉꯥꯏꯔꯦ ꯂꯥꯏꯔꯕ ꯂꯥꯏꯔꯕ ꯈꯛꯇꯅꯦ ꯑꯋꯥ ꯑꯅꯥ ꯆꯩꯊꯦꯡ ꯐꯪꯗꯣꯏꯁꯦ ꯏꯅꯥꯛ ꯈꯨꯟꯕꯥ ꯑꯃꯥꯇꯥ ꯑꯋꯥ ꯑꯅꯥ ꯆꯩꯊꯦꯡ ꯐꯪꯉꯣꯏ
ꯎꯝ ꯀꯣꯔꯣꯅꯥ ꯃꯇꯝꯗ ꯐꯪꯉꯦ ꯀꯌꯥꯝ ꯋꯥꯒꯦ
ꯃꯥꯅꯦ ꯃꯣꯏꯒꯤꯗꯤ ꯈꯔ ꯏꯅꯥ ꯈꯨꯨꯟꯕꯗꯤ ꯄꯣꯠ ꯆꯩꯩ ꯃꯌꯥꯝ ꯌꯥꯝ ꯂꯧꯁꯤꯜꯂꯒ ꯊꯝꯖꯤꯟꯕꯤ ꯍꯧꯖꯤꯛ ꯒ꯭ꯌꯥꯁ ꯅꯨꯡ ꯍꯥꯏꯔꯣ ꯈꯔ ꯅꯨꯡꯉꯥꯏꯕ ꯏꯃꯨꯡꯗꯗꯤ ꯒ꯭ꯌꯥꯁ
ꯎꯝ
ꯃꯉꯥ ꯇꯔꯨꯛꯅꯤ ꯃꯉꯥ ꯇꯔꯨꯛꯅꯤ ꯃꯣꯏ ꯊꯥꯅꯝꯗꯣꯏꯁꯦ
ꯎꯝ
ꯑꯃꯔꯣꯝꯗ
ꯃꯥꯅꯤ
ꯁꯤꯅꯦꯕ ꯃꯅꯤꯄꯨꯔꯁꯦ ꯌꯥꯔꯣꯏ ꯏꯅꯥꯥ ꯈꯨꯟꯕꯁꯤꯅ ꯑꯗꯨꯝ ꯏꯅꯥꯛ ꯈꯨꯠꯂꯥ ꯅꯨꯡꯉꯥꯏꯅ ꯑꯗꯨꯝ ꯂꯩꯈꯤꯕ ꯂꯥꯏꯔꯕꯅꯤꯅ ꯑꯗꯨꯝ ꯂꯥꯏꯔꯅ ꯂꯩꯈꯤꯕ ꯅꯤꯡꯊꯧꯒꯤ ꯃꯆꯥꯅ ꯅꯤꯡꯊꯧ ꯑꯣꯏ ꯃꯤꯅꯥꯏꯒꯤ ꯃꯆꯥꯅ ꯃꯤꯅꯥꯏ ꯑꯣꯏ ꯑꯗꯣ
ꯎꯝ ꯃꯥꯅꯦ ꯌꯥꯝ ꯆꯨꯝꯈ꯭ꯔꯕ ꯋꯥꯐꯝꯅꯤꯅ ꯑꯃꯨꯛ ꯍꯥꯏꯔꯤꯗꯣ
ꯃꯥꯅꯦ ꯂꯧꯁꯤꯡ ꯂꯪ ꯊꯨꯝ ꯂꯩꯕ ꯀꯥꯡꯕꯨꯅ ꯃꯌꯥꯝ ꯃꯌꯥꯝ ꯂꯩꯕ ꯂꯩꯇꯕ ꯀꯥꯡꯕꯨꯨꯅ ꯁꯨꯡꯂꯩ ꯂꯩꯇꯕ ꯇꯧꯔꯤꯁꯦ
ꯎꯝ
ꯁꯤ ꯀꯩꯒꯤꯅꯣ ꯍꯥꯏꯕ ꯃꯇꯝꯗ
ꯎ ꯎꯝ ꯎꯝ ꯂꯥꯏꯇ
ꯁꯨꯗ꯭ꯔꯗꯤ ꯂꯩꯐꯝ ꯊꯣꯛꯑꯦꯕ
ꯎꯝ
ꯃꯤꯁꯦ ꯁꯨꯕ ꯅꯣꯝꯕ ꯋꯥꯠꯂꯗꯤ꯫ ꯂꯟ ꯊꯨꯝꯁꯦ ꯂꯩꯐꯝ ꯊꯣꯛꯑꯦꯕ ꯂꯩꯐꯝ ꯁꯨꯡꯊꯣꯛ ꯊꯣꯛꯇꯦꯕ ꯁꯨꯕ ꯅꯣꯝꯗ꯭ꯔꯒꯁꯨ ꯂꯟ ꯊꯨꯝ ꯃꯁꯤꯡ ꯍꯦꯟꯒꯠꯂꯛꯏꯁꯦ ꯀꯃꯥꯏꯅ ꯍꯦꯟꯒꯠꯂꯛꯏꯅꯣ ꯄꯪꯁꯨ ꯁꯨꯕ ꯀꯥꯡꯕꯨꯅ ꯁꯨꯡꯛꯂꯩ ꯂꯩꯇꯕ ꯇꯧꯔꯤꯁꯦ
ꯌꯥꯗꯨꯔ
ꯁꯤꯅꯦꯕ ꯇꯧꯔꯤꯁꯦ
ꯑꯆꯥ
ꯌꯥꯝ ꯊꯤꯅ ꯁꯣꯏꯔꯕꯅꯤ ꯃꯅꯤꯄꯨꯔꯗ ꯇꯧꯔꯤꯕ ꯅꯤꯇꯤ ꯅꯤꯌꯣꯝ ꯃꯌꯥꯝꯁꯦ ꯂꯥꯏꯔꯤꯛ ꯇꯝꯕꯗ ꯍꯥꯏꯔꯣ ꯑꯗꯩ ꯊꯕꯛ ꯁꯨꯕꯗ ꯍꯥꯏꯔꯣ
ꯎꯝ
ꯑꯦ ꯇꯨ ꯖꯦꯗꯁꯦ ꯂꯣꯏ ꯁꯣꯏꯔꯕꯅꯦꯕ ꯑꯁꯤꯗ ꯃꯌꯥꯝꯁꯦ ꯑꯩꯈꯣꯏꯒꯤ ꯏꯔꯣꯏꯕ ꯍꯩꯕ ꯍꯩꯇꯕ ꯄꯨꯟꯅ ꯏꯔꯥꯛꯅꯕꯥ ꯐꯤꯕꯝꯅꯦꯕ
ꯄꯦ ꯄꯇꯔ ꯆ
ꯍꯩꯇꯕ ꯃꯌꯥꯝꯁꯦ꯫ ꯈꯨꯠ ꯅꯝꯃꯇ ꯑꯣꯏꯔꯁꯨ ꯈꯔ ꯈꯔ ꯈꯔ ꯈꯔ ꯁꯧꯒꯠꯂꯒ ꯑꯗꯨꯝ ꯃꯌꯥꯝ ꯑꯗꯨꯝ꯫ ꯍꯤꯡꯃꯤꯟꯅꯕ ꯌꯥꯕꯅꯦꯕ꯫
ꯎꯝ꯫
ꯏꯔꯣꯏꯕ ꯍꯩꯇꯕꯁꯤꯅ ꯃꯁꯤꯡ ꯌꯥꯝꯃꯟꯈꯤꯗꯅ ꯃꯌꯥꯝ ꯏꯔꯥꯛꯅ꯫ ꯄꯨꯂꯞ ꯁꯤꯃꯤꯟꯅꯕ ꯐꯤꯝꯗꯅꯦ ꯂꯩꯔꯤꯁꯦ ꯃꯅꯤꯄꯨꯔꯗ ꯂꯩꯔꯤ꯫
ꯃꯥꯅꯤ꯫
ꯆꯦꯟꯁꯣꯏꯔꯕꯅꯦꯕ꯫ ꯂꯥꯏꯔꯤꯛ ꯂꯥꯏꯁꯨꯨ ꯍꯥꯏꯔꯣ ꯏꯁꯀꯨꯜ ꯍꯥꯏꯔꯣ ꯂꯥꯏꯔꯤꯛ ꯇꯝꯕꯝ꯫ ꯂꯣꯏꯔꯦ ꯁꯦꯟꯗꯥꯟ ꯂꯝꯕꯤ꯫
ꯎꯝ꯫ ꯃꯥꯅꯤ꯫
ꯇꯧꯋꯤ ꯃꯥꯛ ꯋꯥꯡꯅꯕ ꯇꯧꯅꯕ꯫ ꯑꯉꯥꯡꯁꯦ ꯂꯥꯏꯔꯤꯛ ꯍꯩꯅ ꯂꯥꯏꯔꯤꯛ ꯂꯥꯏꯁꯨ ꯑꯃꯨꯛ ꯇꯝꯕꯤꯗ꯭ꯔꯦꯕ ꯑꯉꯥꯡꯁꯤꯡꯁꯦ꯫
ꯎꯝ꯫
ꯑꯉꯥꯡꯁꯦ ꯃꯣꯏꯗꯤ ꯆꯍꯤ ꯃꯣꯏꯅ ꯁꯦꯟꯅꯒꯦ ꯁꯥꯟꯅꯔꯕꯗ꯫
ꯎꯝ꯫
ꯀ꯭ꯂꯥꯁ ꯇꯦꯟꯐꯧ ꯇꯨꯌꯦꯜꯐ ꯐꯥꯎ ꯂꯣꯏꯔꯦ ꯑꯗꯨꯗ ꯂꯣꯏꯔꯦ ꯃꯣꯏ ꯁꯦꯟꯅꯕꯤꯕ꯫ ꯄꯨꯟꯁꯤꯁꯤꯕꯨ ꯑꯗꯨꯝ ꯁꯦꯟꯅꯔ ꯂꯩꯕ ꯌꯥꯗꯧ ꯅꯠꯇꯦꯕ ꯑꯗꯨꯅ ꯁꯦꯟꯅꯗ꯭ꯔꯁꯨ꯫ ꯈꯔ ꯃꯇꯝ ꯈꯔ ꯁꯦꯟꯅꯕꯗꯨꯗ ꯃꯈꯨꯟꯁꯤ ꯆꯨꯞꯄ ꯁꯦꯟꯅꯗ꯭ꯔꯁꯨ ꯌꯥꯅꯕ꯫ ꯂꯥꯏꯁꯨꯁꯦ ꯐꯖꯅ ꯇꯝꯕꯒꯤꯗꯧꯅꯦꯕ ꯑꯁꯤ꯫ ꯂꯥꯏꯔꯤꯛ ꯈꯛꯇ ꯇꯝꯕꯤꯔꯒ ꯑꯩꯈꯣꯏ ꯃꯣꯏ ꯁ꯭ꯀꯨꯜꯒꯤ ꯃꯤꯡꯆꯠ꯫ ꯄꯨꯔꯛꯅꯕ ꯑꯗꯒꯤ ꯑꯗꯨꯒꯤ꯫ ꯏꯒꯣ ꯑꯉꯥꯡꯁꯤꯡꯗ ꯏꯒꯣ ꯍꯥꯞꯄꯤꯑꯕ ꯍꯥꯏꯗꯤ ꯂꯥꯟꯅ ꯂꯝꯖꯤꯡꯕ ꯍꯥꯏꯇꯥꯔꯦ꯫ ꯑꯩꯈꯣꯏꯒꯤ ꯃꯉꯣꯟꯗ ꯍꯦꯟꯒꯦ꯫ ꯍꯥꯏꯗꯤ ꯂꯩꯗꯅ ꯃꯉꯣꯟꯗ ꯍꯦꯟꯅꯕ ꯑꯗꯨ ꯇꯧꯅꯕ꯫ ꯍꯥꯏꯗꯤ꯫ ꯑꯗꯨꯃꯥꯏꯅ ꯇꯧꯔ ꯑꯣꯏꯈꯤꯕ ꯃꯌꯥꯝꯗꯨꯅ ꯑꯐꯕ ꯑꯆꯨꯝꯕ꯫ ꯀꯥꯟꯅꯕ ꯑꯗꯨꯁꯨ ꯀꯅꯥꯝꯇ ꯍꯥꯏꯩꯗꯣꯛꯅꯤꯡꯗ꯭ꯔꯦꯕ ꯃꯥꯒꯤ ꯃꯁꯨ ꯃꯃꯥꯟꯅꯕꯗ꯫
ꯎꯝ꯫
ꯍꯥꯏꯗꯤ ꯑꯐꯕ ꯁꯔꯀꯥꯔꯒꯤ ꯑꯣꯏꯔꯣ ꯃꯣꯏꯅ ꯊꯕꯛ ꯇꯧꯑꯦ ꯈꯜꯂꯣ ꯁꯔꯀꯥꯔꯒꯤ ꯑꯣꯏꯕ꯫ ꯑꯐꯕ ꯏꯁꯀꯤꯝ꯫ ꯃꯌꯥꯝꯁꯦ ꯑꯩꯈꯣꯏꯒꯤ ꯑ ꯇꯛꯈꯥꯏꯔꯒ ꯃꯌꯥꯝꯁꯦ ꯀꯥꯟꯅꯕ ꯂꯧꯃꯤꯟꯅꯕ꯫ ꯂꯧ ꯄꯣꯠꯁꯦ ꯃꯥ ꯈꯪꯈꯤ ꯇꯥꯔꯦ ꯃꯥ ꯑꯗꯨ ꯂꯧ꯫ ꯑꯗꯨꯒꯤ ꯐꯠꯇꯕ꯫ ꯑꯗꯨꯒꯤ ꯒ꯭ꯌꯥꯟ ꯂꯧꯁꯤꯡꯗꯨꯗ ꯑꯣꯏꯅ ꯂꯣꯏꯅ ꯃꯈꯣꯛꯇ ꯆꯨꯔꯨꯔ ꯂꯥꯛꯑꯕꯅꯤꯅ꯫ ꯑꯗꯨꯝꯕꯗꯣ ꯍꯥꯏꯗꯣꯛꯅꯤꯡꯗꯦꯕ꯫ ꯑꯩꯈꯣꯏꯒꯤ ꯁꯝꯅ ꯍꯥꯏꯔꯕꯗ꯫ ꯂꯩꯀꯥꯏꯗ꯫ ꯄꯣꯠ ꯊꯥꯕꯗ ꯃꯔꯨꯝ ꯃꯔꯨ ꯃꯔꯥꯡ ꯍꯥꯏꯗꯤ꯫ ꯃꯤꯉꯣꯟꯗ ꯄꯤꯊꯣꯛꯇꯦꯗꯣ ꯍꯥꯏꯗꯤ꯫ ꯃꯤꯉꯣꯟꯗ ꯄꯤꯊꯣꯛꯑ ꯑꯃꯗꯨꯅ ꯊꯥꯃꯨꯛ ꯊꯥꯔꯛꯑꯗꯤ ꯄꯣꯠ ꯃꯃꯜ ꯑꯗꯨꯝ꯫ ꯍꯣꯡꯗꯔꯛꯀꯗꯣꯏ ꯃꯥꯅ ꯌꯣꯟꯜꯂꯤꯏ ꯄꯣꯠꯇꯣ ꯍꯥꯏꯗꯤ ꯄ꯭ꯔꯗꯛꯇꯣ ꯌꯥꯝꯃꯕꯅꯤꯅ꯫ ꯍꯣꯡꯗꯔꯦꯗꯅ ꯑꯗꯨ ꯍꯣꯡꯗꯅꯕ ꯃꯅꯥ ꯃꯁꯤꯡ꯫ ꯍꯥꯏꯕꯗꯤ ꯃꯔꯨꯒꯨꯝꯕꯁꯦ ꯃꯤꯉꯣꯟꯗ ꯄꯤꯊꯣꯛꯇꯦ ꯍꯥꯏꯁꯦ ꯊꯥꯏꯅ ꯑꯍꯜ ꯂꯃꯟ ꯇꯧꯔꯝꯃꯤ꯫ ꯁꯤꯅꯦꯕ ꯃꯣꯏ ꯇꯧꯏꯁꯦ꯫ ꯎꯝ ꯁꯣꯏꯔꯦ ꯌꯥꯝ ꯊꯤ ꯁꯣꯏꯔꯦ ꯁꯦꯝꯗꯣꯛꯄ ꯃꯊꯧ ꯇꯥꯔꯦ꯫ ꯍꯧꯖꯤꯛ ꯀꯥꯟꯁꯦ꯫ ꯁꯤꯅꯦꯕ ꯇꯧꯔꯤꯁꯦ꯫
ꯎꯝ꯫
ꯑꯗꯒꯤ ꯁꯔꯀꯥꯔ ꯄꯥꯏꯔꯤꯕ ꯀꯥꯡꯕꯨꯁꯤꯅ ꯃꯔꯣ ꯃꯔꯣꯜ ꯑꯃ
ꯑꯥ
ꯁ꯭ꯀꯨꯜ ꯑꯉꯥꯡ ꯂꯥꯏꯔꯤꯛ ꯇꯝꯕꯗꯒꯤꯩ ꯍꯧꯅ ꯁꯦꯝꯗ ꯌꯥꯔꯣꯏ ꯁꯤꯗꯤ ꯃꯃꯥ ꯃꯄꯥꯗꯒꯤ ꯏꯃꯨꯡ ꯃꯅꯨꯡꯗꯒꯤ ꯍꯧꯗꯨꯅꯔꯛꯇ꯭ꯔꯗꯤ ꯁꯨꯡꯌꯥ ꯌꯥꯔꯣꯏꯕ
ꯐꯖꯅ ꯁꯦꯝꯗꯣꯛꯍꯧꯒꯦꯇꯧ
ꯃꯥꯅꯦ
ꯍꯥꯏꯗꯤ
ꯐꯪꯉꯗꯤ ꯌꯥꯔꯦ ꯍꯥꯏꯕꯒꯤ ꯃꯥꯏꯟꯁꯦꯠ ꯑꯝꯗ ꯂꯣꯏ ꯂꯩꯅꯔꯦ ꯍꯧꯖꯤꯛ ꯃꯃꯥ ꯃꯄꯥꯁꯨ ꯉꯥꯏꯔꯦ ꯃꯃꯥ ꯃꯄꯥꯗꯨꯅ ꯑꯍꯥꯟꯕ ꯄꯩꯁꯥ ꯕꯣꯠ ꯑꯍꯥꯥꯟꯕ ꯊꯥꯗꯗꯧ ꯃꯇꯝꯗꯨꯗ ꯑꯦ ꯄꯩꯁꯥ ꯂꯧꯍꯧꯗ꯭ꯔꯗꯤ ꯀꯩꯅꯣ
ꯀꯥꯏꯅ ꯍꯥꯏꯖꯟꯕꯤꯕ ꯃꯆꯥꯗꯨꯗ ꯑꯗꯣ ꯍꯧꯖꯤꯛꯀꯥꯟ ꯂꯥꯏꯔꯤꯛ ꯍꯧꯖꯤꯛꯀꯥꯟ ꯏꯖꯨꯀꯦꯁꯟ ꯁꯤꯁꯇꯦꯝꯁꯤꯅ ꯃꯆꯥꯗꯣ ꯂꯥꯏꯔꯤꯛ ꯍꯩꯔꯕꯅꯦ ꯇꯨꯌꯦꯜꯐ ꯂꯣꯏꯔꯕꯅꯦ ꯃꯤꯅ ꯑꯦꯅꯤ ꯃꯃꯥ ꯑꯃ ꯄꯥꯝꯅ ꯑꯦꯅꯤ ꯑꯇꯣꯞꯄ ꯄꯥꯔꯁꯟ ꯑꯃꯅ ꯋꯥ ꯑꯃ ꯉꯥꯡꯉꯛꯄ ꯃꯇꯝꯗ ꯆꯨꯝꯃꯤ ꯂꯥꯟꯜꯂꯤꯗꯣ ꯃꯁꯥꯅ ꯈꯟꯗꯣꯛꯄ ꯉꯝꯕꯒꯤ ꯑꯗꯨꯝꯕ ꯀꯩꯅꯣ ꯄꯣꯠꯇꯣ ꯍꯥꯏꯗꯤ ꯇꯥꯡꯀꯛꯇꯨ ꯌꯧꯔꯕꯅꯦꯕ ꯑꯗꯨ ꯌꯧꯅ ꯇꯝꯃꯕꯅꯦꯕ ꯃꯍꯩꯗꯣ
ꯃꯥꯅꯤ
ꯑꯗꯨꯐꯧ ꯑꯗꯨ ꯂꯧꯗꯕꯤꯗ ꯃꯤꯅ ꯐꯠꯇꯕ ꯍꯥꯏꯔꯒ ꯆꯠꯂꯤꯕ ꯂꯧꯔꯤꯕ ꯑꯗꯨꯝꯕ ꯋꯥꯈꯜꯂꯣꯟ ꯑꯗꯨꯝꯕ ꯉꯥꯛꯇ ꯑꯣꯏꯔꯦ ꯍꯧꯖꯤꯛ ꯑꯦ ꯄꯣꯠ ꯍꯦꯛꯇ ꯄꯩꯁꯥ ꯂꯧꯍꯧꯗꯧꯅꯤ ꯂꯧꯕ ꯌꯥꯕ ꯂꯧꯍꯧꯗꯧꯅꯤ ꯃꯣꯏ ꯀꯥꯔꯒ ꯀꯩꯝ ꯇꯧꯔꯛꯇꯧꯗꯤ ꯂꯩꯇꯦ ꯑꯃꯅ ꯑꯃꯨꯛ ꯀꯥꯔꯁꯨ ꯆꯞ ꯃꯥꯟꯅꯩ ꯀꯥꯏꯅ ꯁꯨꯃꯥꯏꯅ ꯁꯨꯝ ꯍꯥꯏꯖꯟꯕꯤꯕ ꯑꯗꯣ ꯃꯥꯅ ꯐꯖꯅ ꯅꯣꯟ ꯍꯥꯏꯗꯤ ꯐꯖꯅ ꯅꯣꯂꯦꯖꯇꯣ
ꯎꯝ
ꯂꯥꯏꯔꯤꯛ ꯂꯥꯏꯔꯤꯛ ꯂꯥꯏꯁꯨꯗꯣ ꯐꯖꯅ ꯍꯩꯔꯒꯗꯤ ꯃꯤ ꯑꯃꯅ ꯑꯗꯨꯃꯥꯏꯅ ꯉꯥꯡꯉꯛꯏꯕꯗꯣ ꯃꯉꯣꯟꯗ ꯍꯥꯏꯔꯛꯏꯗꯣ ꯃꯁꯥꯅ ꯑꯆꯨꯝꯕ ꯑꯗꯨꯅ ꯀꯩꯅꯣ ꯑꯔꯥꯟꯕꯅ ꯀꯩꯅꯣ ꯑꯗꯣ ꯊꯤꯗꯣꯛꯑꯒ ꯃꯁꯥ ꯃꯇꯣꯟ ꯆꯠꯆꯕ ꯉꯝꯒꯗꯧꯅꯦꯕ ꯑꯆꯨꯝꯕ ꯃꯥꯏꯀꯩꯗ
ꯃꯥꯅꯤ
ꯑꯗꯨꯗꯤ ꯅꯠꯇꯦ ꯇꯨꯌꯦꯋꯜꯕ ꯂꯣꯏꯔꯕ ꯀꯣꯂꯦꯖ ꯒ꯭ꯔꯦꯖꯨꯌꯦꯁꯟ ꯂꯣꯏꯔꯕ ꯃꯤ ꯃꯥꯒꯤ ꯃꯆꯥꯗꯨꯐꯥꯎꯗ ꯑꯗꯨꯃꯥꯏꯅ ꯑꯔꯥꯟꯕ ꯏꯟꯁꯤꯜꯂꯒ ꯆꯠꯈꯤꯕꯁꯨ ꯃꯌꯥꯝ ꯌꯥꯎꯔꯤꯅꯦꯕ ꯑꯗꯣ ꯃꯥ ꯒ꯭ꯔꯦꯖꯨꯌꯦꯁꯟ ꯂꯣꯏꯕꯒꯤ ꯀꯔꯤ ꯀꯥꯟꯅꯒꯦ ꯁꯤꯅꯤ
ꯎꯝ
ꯒ꯭ꯔꯦꯖꯨꯋꯦꯁꯟ ꯐꯥꯎ ꯇꯝꯕꯒꯤ ꯀꯥꯟꯅꯗꯦꯕ
ꯃꯥꯅꯦ
ꯂꯥꯏ ꯂꯥꯏꯔꯤꯛ ꯂꯥꯏꯁꯨ ꯇꯝꯕꯒꯤ
ꯑꯣ ꯌꯥꯝ ꯆꯨꯝꯕ ꯋꯥꯐꯝꯅꯤ ꯅꯪ ꯍꯥꯏꯗꯣ ꯑꯗꯨꯅ ꯑꯉꯥꯡ ꯑꯣꯏꯔꯤꯉꯩꯗ ꯁꯦꯝꯗꯣꯛꯄ ꯋꯥꯈꯜꯁꯦ ꯏꯗꯨꯨꯀꯦꯁꯟ ꯁꯤꯁ ꯏꯁꯇꯦꯝꯁꯦ ꯑꯃ ꯑꯃ ꯑꯩꯈꯣꯏꯒꯤ ꯒ꯭ꯔꯥꯁꯔꯨꯠꯇꯩ ꯍꯧꯔꯒ ꯁꯦꯝꯗꯣꯛ
ꯃꯥꯅꯦ ꯑꯗꯩ ꯃꯃꯥ ꯃꯄꯥꯁꯤꯡꯁꯤꯅꯁꯨ ꯍꯧꯖꯤꯛ ꯄꯩꯁꯥ ꯄꯥꯏꯔꯗꯤ ꯌꯥꯔꯦ ꯈꯜꯂꯦꯕ ꯃꯆꯥꯥ ꯃꯁꯨꯁꯤꯡꯁꯦ
ꯃꯥꯅꯤ
ꯑꯗꯨꯝ ꯃꯥꯒꯤ ꯆꯥꯅꯕ ꯃꯥꯒꯤ ꯀꯣꯟꯅꯅꯕ ꯊꯝꯕꯤꯔꯝꯒꯦ ꯑꯗꯒꯤ ꯃꯥꯅ ꯀꯩꯅꯣ ꯇꯧꯅꯕ ꯊꯝꯕꯤꯔꯝꯒꯦꯕ ꯒ꯭ꯌꯥꯟ ꯂꯧꯁꯤꯡꯁꯥ ꯂꯣꯏ ꯆꯦꯜꯂꯦꯕ ꯑꯦ ꯑꯩ ꯏꯆꯥꯥꯁꯦ ꯑꯐꯕ